ꯕꯤ
ꯍꯣꯏ ꯅꯨꯉꯥꯏꯔꯤꯕꯣ
ꯍꯣꯏ ꯅꯨꯡꯉꯥꯏꯔꯤꯌꯦ ꯎꯗꯕ ꯀꯨꯏꯔꯦ꯫
ꯍꯣꯏꯅꯦ ꯄꯥꯎ ꯐꯥꯎꯅꯗꯕꯁꯨ ꯀꯨꯏꯔꯦ ꯅꯪꯗꯤ ꯀꯔꯤ ꯀꯔꯤ ꯇꯧꯔꯒ ꯑꯣ
ꯑꯁ ꯑꯩꯗꯤ ꯑꯩꯈꯣꯏꯅ ꯅꯍꯥꯟ ꯑꯩꯈꯣꯏꯅ ꯍꯣꯁꯇꯦꯜ ꯂꯩꯕꯗꯣ ꯌꯥꯝ ꯅꯤꯡꯁꯤꯡꯂꯒ ꯑꯃꯨꯛꯀ ꯆꯠꯅꯤꯡꯉꯦ ꯑꯗꯨ ꯃ ꯐꯝꯗꯣ
ꯍꯣꯏꯅꯦ ꯏꯕꯥꯟꯅꯤ ꯄꯨꯟꯂꯝꯝꯕꯗꯣ ꯅꯪꯗꯤ꯫ ꯌꯥꯝ ꯄꯣꯡꯉꯦ ꯅꯣꯡꯃꯇꯁꯨ ꯐꯣꯟꯁꯨ ꯐꯥꯎꯔꯛꯇꯦ꯫ ꯉꯁꯤ ꯈꯛꯇ ꯐꯥꯎꯔꯛꯑꯦ ꯀꯔꯤ ꯅꯤꯡꯁꯤꯡꯕ꯭ꯔꯣ꯫
ꯌꯥꯔꯦ ꯕꯦꯝꯃ ꯅꯪ ꯁꯨꯅꯦ ꯏꯊꯟꯇ ꯅꯠꯇꯦ꯫
ꯑꯩꯗꯤ ꯀꯩꯅꯣ ꯇꯧꯕꯒꯤꯅꯦ ꯐꯣꯟ ꯑꯩꯒꯤ ꯐꯣꯟꯗꯣ ꯌꯥꯗꯕꯒꯤꯅꯦ꯫
ꯌꯥꯔꯦ ꯈꯪꯖꯔꯦ ꯈꯪꯖꯔꯦ ꯅꯪꯗꯤ ꯑꯗꯨꯝ ꯍꯥꯏꯕꯅꯦ ꯑꯩꯈꯣꯏꯅ ꯍꯥꯏꯔꯗꯤ
ꯑꯩꯈꯣꯏꯗꯤ ꯑꯩꯈꯣꯏꯗꯤ ꯂꯥꯏꯔꯕ ꯃꯆꯥꯅꯤꯅ ꯐꯣꯟ ꯑꯅꯧꯕ ꯐꯥꯎꯕ ꯂꯩꯕ ꯐꯪꯗ꯭ꯔꯦꯅꯦ꯫
ꯌꯥꯔꯦꯀꯣ ꯌꯥꯝ ꯄꯛꯆꯗꯦꯀꯣ
ꯏꯃꯥꯒꯤ ꯀꯤꯄꯦꯗ ꯄꯥꯏꯔꯒ ꯂꯩꯑꯦ꯫
ꯑꯩꯈꯣꯏꯅ ꯀꯣꯜ ꯇꯧꯔꯛꯏ ꯋꯦꯛ ꯇꯧꯔꯛꯇꯕꯅꯦꯕ ꯅꯪꯗꯤ ꯐꯣꯟ ꯄꯥꯏꯔꯁꯨ꯫
ꯑꯁ ꯐꯣꯟ ꯄꯥꯏꯕ ꯐꯪꯗꯦ ꯑꯩꯈꯣꯏꯗꯤ ꯊꯕꯛ ꯉꯥꯛꯇ ꯁꯨꯔꯒ ꯑꯗꯨꯝ ꯂꯩꯕꯅꯤꯅ꯫ ꯐꯣꯟ ꯄꯥꯏꯕ ꯃꯇꯝꯒ ꯁꯪꯗꯦꯗ꯫ ꯊꯕꯛ ꯌꯥꯝ ꯀꯜꯂꯦꯍꯦ ꯅꯣꯏꯗꯤ ꯅꯨꯡꯉꯥꯏꯕ ꯃꯆꯥꯅꯤꯅ ꯑꯩꯈꯣꯏꯒꯤ ꯑꯋꯥꯕꯗꯣ ꯈꯪꯉꯣꯏꯗ꯫
ꯌꯥꯝ ꯅꯣꯛꯅꯤꯡꯉꯦ ꯑꯁꯤ ꯅꯨꯄꯤꯁꯦ꯫
ꯅꯪ ꯁ꯭ꯀꯨꯜꯗ ꯅꯣꯡꯃ ꯑꯩꯈꯣꯏ ꯁꯤꯡꯖꯨ ꯇꯥꯃꯤꯟꯅꯔꯒ ꯅꯄꯨꯛ ꯅꯥꯔꯛꯄꯗꯣ
ꯑꯗꯨꯅꯦ ꯑꯁ
ꯑꯗꯨꯗ ꯑꯩꯗꯤ ꯑꯩꯗꯤ ꯁꯤꯡꯖꯨ ꯁꯤꯡꯖꯨ ꯆꯥꯕ ꯍꯦꯛ ꯈꯨꯗꯤꯡꯃꯛ ꯅꯪꯅ ꯄꯨꯛ ꯅꯥꯔꯒ ꯊꯔꯣ ꯃꯔꯣ ꯑꯣꯟꯈꯤꯕꯗꯣ ꯑꯗꯨꯝ ꯅꯤꯡꯁꯤꯡꯉꯒ ꯏꯊꯟꯗ ꯑꯗꯨꯝ ꯄꯪꯅꯣꯛꯇ ꯅꯣꯛꯑꯒ ꯂꯩꯕꯅꯦ꯫
ꯌꯥꯔꯦ ꯑꯗꯨꯒꯨꯝꯕꯗꯣ ꯀꯧꯊꯣꯛꯑꯣ꯫ ꯑꯩꯁ ꯑꯩ ꯑꯩꯗꯤ ꯁꯤꯡꯖꯨ ꯌꯥꯝ ꯆꯥꯅꯤꯡꯉꯦ ꯍꯧꯖꯤꯛ꯫
ꯀꯥꯎꯊꯣꯛꯄ ꯉꯝꯃꯣꯏꯌꯦ꯫
ꯑꯗꯨ ꯑꯩꯈꯣꯏ ꯑꯃꯨꯛꯀ ꯄꯨꯟꯁꯦ ꯄꯨꯟꯕ ꯀꯥꯟꯗ ꯁꯤꯡꯖꯨ ꯑꯃꯨꯛꯀ ꯆꯥꯁꯦ꯫ ꯑꯗꯨ ꯀꯥꯟꯗꯗꯤ ꯑꯃꯨꯛꯀ ꯑꯗꯨꯃꯥꯏꯅ ꯇꯧꯔꯔꯣꯏ ꯍꯧꯖꯤꯛꯇꯤ ꯑꯩꯁꯦ ꯃꯔꯣꯛ ꯆꯥꯕ ꯒ ꯌꯥꯝ ꯍꯩꯔꯖꯥꯠꯅꯦ꯫
ꯑꯣ ꯀꯩꯅꯣꯗꯤ ꯅꯪ ꯑꯩꯈꯣꯏ ꯏꯃꯥꯟꯅꯕꯤ ꯄꯨꯜꯂꯝꯕꯁꯤꯡꯗꯣ ꯌꯨꯝ ꯄꯥꯟꯕ ꯂꯩꯁꯥꯕꯤ ꯇꯧꯕ ꯌꯨꯝ ꯄꯥꯟꯈ꯭ꯔꯕ ꯂꯩꯕ꯭ꯔꯣ ꯈꯪꯕ꯭ꯔꯣ꯫
ꯈꯪꯗꯦ ꯑꯩꯈꯣꯏ ꯏꯃꯥꯟꯅꯕꯤ ꯑꯃꯗꯨ ꯑ ꯃꯥꯗꯤ ꯌꯨꯝ ꯄꯥꯜꯂꯦ ꯍꯥꯏꯕ ꯃꯥꯜꯂꯦ ꯑꯗꯨꯕꯨ ꯑꯇꯣꯞꯄꯗꯤ ꯈꯪꯗꯦ ꯑꯩꯁꯨ
ꯑꯣ꯫ ꯑꯇꯣꯞꯄ ꯑꯩꯅ ꯑꯩ ꯑꯩꯈꯣꯏ ꯄꯨꯜꯂꯝꯕꯗꯣ
ꯎꯝ
ꯑꯃ ꯑꯅꯤꯗꯤ ꯌꯨꯝ ꯄꯥꯟꯈ꯭ꯔꯦ ꯃꯆꯥ ꯑꯃ ꯑꯅꯤꯗꯤ ꯂꯩꯈ꯭ꯔꯦ꯫ ꯑꯩꯈꯣꯏ ꯑꯍꯨꯝ ꯃꯔꯤ ꯈꯛꯇ ꯉꯥꯏꯔꯝꯃꯅꯤ ꯌꯨꯝ ꯄꯥꯟꯗꯕ꯫
ꯑꯗꯨ ꯄꯥꯟꯗꯕꯅ ꯍꯦꯟꯅ ꯐꯕꯅꯦ
ꯎꯝ ꯑꯗꯨꯅꯦ꯫ ꯑꯩꯈꯣꯏꯅ ꯍꯣꯁꯇꯦꯜ ꯂꯩꯔꯒ ꯅꯣꯡꯃ ꯀꯩꯅꯣ ꯑꯩꯈꯣꯏꯅ ꯗꯨꯀꯥꯟ ꯊꯣꯛꯂꯨꯕꯗ ꯊꯦꯡꯂꯛꯄꯗ ꯑꯩꯈꯣꯏ ꯋꯥꯔꯗꯦꯅ ꯐꯨꯕꯗꯣ꯫
ꯎꯝ
ꯀꯥꯎꯔꯕꯣ꯫
ꯀꯥꯎꯗꯤꯌꯦ ꯀꯃꯥꯏ ꯀꯥꯎꯗꯣꯏꯅꯣ꯫
ꯐꯝꯃꯨ ꯂꯦꯞꯄꯨ ꯇꯧꯍꯟꯕꯗꯣ꯫
ꯇꯧꯍꯟꯕꯗ ꯀꯌꯥꯔ ꯐꯤꯐꯇꯤꯔ ꯆꯥꯃꯔ ꯇꯧꯍꯟꯕꯗꯣ꯫
ꯀꯥꯎꯈ꯭ꯔꯦ꯫
ꯑꯩꯅ ꯈꯟꯕꯗ ꯋꯥꯟ ꯍꯟꯗ꯭ꯔꯦꯠ ꯆꯥꯝꯃ ꯑꯣꯏꯔꯝꯒꯅꯤꯀꯣ꯫
ꯍꯣꯏ ꯑꯣꯏꯔꯝꯒꯅꯦꯁ ꯑꯁ ꯈꯨꯋꯥꯗꯣ ꯑꯗꯨꯃꯥꯏꯅ ꯇꯧꯕꯒꯁꯦ ꯑꯗꯨꯕꯨ ꯌꯥꯝ ꯅꯨꯡꯁꯤꯗ꯭ꯔꯥ꯫
ꯑꯁ ꯋꯥꯃꯟꯗꯅ ꯑꯩꯒꯤ ꯐꯥꯏꯒꯟꯒꯁꯦ ꯂꯣꯏꯔꯕꯖꯥꯠꯅꯦ꯫ ꯑꯗꯨꯒ ꯑꯌꯨꯛ ꯍꯧꯒꯠꯂꯛꯄꯗ ꯍꯧꯒꯠꯄ ꯉꯝꯗꯕꯗꯣ꯫
ꯑꯗꯨꯒ ꯑꯩꯈꯣꯏꯅ ꯃꯣꯔꯅꯤꯡ ꯋꯥꯛ ꯆꯠꯅꯤꯡꯉꯥꯏ ꯑꯃꯨꯛꯀ ꯌꯥꯝ ꯇꯟꯕꯗꯣ꯫
ꯑꯗꯨꯅꯦ ꯅꯥꯔꯒ ꯑꯗꯨ ꯅꯥꯕꯗꯣ ꯍꯞꯇꯥ ꯑꯅꯤꯔꯣꯝ ꯍꯦꯟꯅ ꯋꯥꯏꯀꯣ꯫
ꯍꯣꯏ ꯑꯗꯨꯒ ꯑꯩꯈꯣꯏꯅ ꯑꯗꯨꯝ ꯀ꯭ꯂꯥꯁ ꯆꯠꯅꯤꯡꯗꯕꯒꯤ ꯅꯥꯁꯤꯟ ꯅꯥꯁꯤꯟꯅꯔꯒ ꯑꯗꯨꯝ ꯇꯩꯕꯗꯣ꯫
ꯑꯗꯨꯅꯦ ꯃꯇꯝꯗꯣ ꯑꯁ ꯌꯥꯝ ꯅꯨꯡꯁꯤꯕꯅꯦ ꯑꯩꯈꯣꯏꯒꯤ ꯀꯦꯟꯇꯤꯟꯗꯩ ꯌꯥꯝꯅ ꯀꯩꯅꯣ ꯇꯧꯕꯅꯤꯅꯀꯣ ꯁꯤꯡꯖꯨꯒꯨꯝꯕ ꯌꯣꯟꯕꯗꯣ ꯃꯆꯟꯁꯨ ꯌꯥꯝꯗꯦ ꯑꯗꯨꯒ ꯎꯝ ꯁꯥꯁꯨ ꯌꯥꯝ ꯁꯥꯏꯀꯣ ꯃꯣꯏꯒꯤ ꯁꯤꯡꯖꯨꯗꯣ
ꯎꯝ
ꯑꯩꯈꯣꯏꯅ ꯑꯗꯨꯝ ꯍꯦꯛ ꯍꯦꯛ ꯆꯥꯔꯒ ꯄꯨꯛꯛꯇꯤ ꯌꯥꯝ ꯌꯥꯝ ꯅꯥꯒꯟꯕꯗꯣ
ꯑꯗꯨꯒ ꯑꯩꯈꯣꯏ ꯋꯥꯔꯗꯦꯟ ꯑꯗꯨꯝ ꯉꯥꯡꯕꯗꯣ ꯆꯥꯒꯅꯨꯅ
ꯎꯝ
ꯑꯩꯈꯣꯏꯅ ꯂꯣꯠ ꯂꯣꯟꯅ ꯑꯗꯨꯝ ꯆꯥꯔꯒ ꯂꯩꯕꯗ꯭ꯔꯥꯅ
ꯎꯝ ꯏꯃꯥꯟꯅꯕꯤ ꯅꯣꯡꯃ ꯆꯤꯅꯤ ꯄꯨꯔꯛꯄꯗꯣ ꯀꯥꯎꯔꯕꯣ ꯅꯪ
ꯈꯪꯗꯦ
ꯑꯩꯈꯣꯏꯅ ꯃꯣꯔꯣꯛ ꯆꯥꯕꯗ ꯃꯥ ꯄꯨꯛ ꯅꯥꯒꯜꯂꯦ ꯃꯥꯗꯤ ꯍꯣꯁꯇꯦꯜꯗ ꯂꯩꯇꯕꯅꯤꯅ ꯑꯩꯈꯣꯏꯅ ꯆꯤꯅꯤ ꯄꯨꯔꯛꯑꯣ ꯍꯥꯏꯌꯦꯗꯅ
ꯑꯣ
ꯆꯤꯅꯤꯄꯨ ꯆꯤꯅꯤꯄꯨꯔꯛꯑꯒ ꯑꯩꯈꯣꯏꯅ ꯀ꯭ꯂꯥꯁꯇ ꯆꯥꯔꯒ ꯆꯥꯔꯒ ꯂꯩꯔꯒ ꯑꯩꯈꯣꯏꯒꯤꯅ ꯐꯝꯕꯝ ꯐꯝꯕꯝꯗ ꯀꯛꯆꯤꯡ ꯃꯌꯥꯝ ꯑꯃ ꯂꯥꯛꯄꯗꯣ
ꯍꯣ ꯍꯣꯏ
ꯀꯛꯆꯤꯡ ꯃꯌꯥꯝ ꯑꯃ ꯂꯥꯛꯑꯒ ꯑꯣꯖꯥꯅ ꯀ꯭ꯂꯥꯁ ꯇꯧꯔꯤꯉꯩꯗ ꯀꯛꯆꯤꯡꯗꯨ ꯀꯛꯆꯤꯡꯗꯤ ꯂꯥꯏ ꯂꯥꯏ ꯇꯧꯔꯒ ꯎꯝ ꯀꯩꯅꯣ ꯇꯧꯋꯤꯗꯅ ꯃꯣꯏ ꯆꯦꯟꯊꯣꯛ ꯆꯦꯟꯆꯤꯜ ꯁꯥꯟꯅꯩꯗꯅꯀꯣ ꯑꯗꯨꯒ ꯑꯣꯖꯥꯅ ꯁꯤ ꯀꯛꯆꯤꯡꯗꯤ ꯀꯗꯥꯏꯗꯒꯤ ꯂꯥꯛꯄ꯭ꯔꯥ ꯍꯥꯏꯔꯒ ꯃꯥꯅ ꯑꯩꯈꯣꯏꯒꯤ ꯔꯨꯝ ꯑꯩꯈꯣꯏꯒꯤ ꯀ꯭ꯂꯥꯁꯃꯦꯠꯅ ꯃꯣꯏ ꯆꯤꯅꯤ ꯆꯥꯕꯒꯤꯅꯦ ꯍꯥꯏꯕꯤꯕꯗꯣ
ꯑꯗꯨꯗ ꯑꯩꯈꯣꯏꯅ ꯕꯤ ꯂꯩꯁꯥꯕꯤ ꯐꯥꯔꯕꯁꯨ ꯌꯥꯝꯅ ꯑꯉꯥꯡ ꯑꯉꯥꯡ ꯑꯣꯏꯕꯒꯤ ꯃꯑꯣꯡꯗ ꯑꯩꯈꯣꯏꯅ ꯏꯀꯥꯏꯈꯤꯕꯗꯣ ꯀꯥꯎꯔꯕꯣ
ꯀꯥꯎꯗꯦ ꯀꯥꯎꯗꯦ ꯑꯃꯨꯛꯀ ꯅꯤꯡꯁꯤꯡꯉꯦ ꯉꯁꯥꯏꯗꯣ ꯅꯪꯅ ꯆꯤꯅꯤ ꯍꯥꯏꯕꯗꯣ ꯑꯩꯗꯤ ꯀꯥꯎꯈ꯭ꯔꯕꯅꯦꯕ
ꯑꯣ ꯂꯩꯁꯥꯕꯤꯅꯕꯨ ꯀ꯭ꯂꯥꯁꯔꯨꯝꯗ ꯆꯤꯅꯤ ꯀꯅꯥ ꯆꯥꯟꯅꯕ ꯌꯥꯎꯕ꯭ꯔꯅꯦ
ꯃꯤ ꯃꯌꯥꯝ ꯂꯩ ꯂꯩꯅꯕꯅꯦꯍꯦ
ꯑꯁ ꯑꯩꯗꯤ ꯢꯀꯥꯏꯕꯅ ꯂꯣꯏꯔꯦ
ꯀꯥꯏꯗꯦ ꯀꯥꯏꯗꯦ ꯑꯗꯨꯒ ꯅꯪꯅ ꯀ꯭ꯂꯥꯁ ꯑꯗꯣ ꯅꯪꯒꯤ ꯅꯆꯨꯤꯡ ꯀꯥꯟꯕꯅꯤꯅ ꯑꯗꯨꯝ ꯋꯥꯔꯤ ꯉꯥꯡꯕꯒꯤ ꯄꯅꯤꯁꯃꯦꯟ ꯑꯗꯨꯝ ꯆꯥꯕꯗꯣ
ꯑꯗꯨꯅꯦ ꯑꯩꯗꯤ ꯗꯣꯡ ꯗꯣꯡ ꯉꯥꯡꯒꯟꯕꯅꯤꯅꯀꯣ ꯑꯣꯖꯥ ꯀꯩꯅꯣ ꯌꯥꯝ ꯁꯥꯊꯤꯕ ꯑꯃ ꯂꯩꯕꯗꯣ ꯏꯪꯂꯤꯁ ꯂꯧꯕ ꯑꯣꯖꯥꯗꯣ
ꯍꯣꯏ ꯍꯣꯏ
ꯑꯩꯗꯤ ꯃꯥꯅ ꯀ꯭ꯂꯥꯁ ꯂꯧꯕ ꯍꯧꯈ꯭ꯔꯕ ꯀꯤꯕꯅꯦ ꯃꯥꯒꯤ ꯋꯥꯔꯤꯗꯣ ꯇꯥꯕ ꯅꯨꯡꯉꯥꯏꯇꯕꯅꯦ ꯎꯏ ꯎꯏꯅꯤꯡꯕꯁꯤꯅ ꯑꯩꯗꯤ
ꯑꯁ
ꯏꯅꯤꯡꯕꯁꯤꯅ ꯑꯣꯏꯅꯤꯡꯕꯁꯤꯅ
ꯑꯗꯨꯒ ꯀ꯭ꯂꯥꯁꯔꯨꯝꯗꯒ ꯑꯆꯥꯄꯣꯠ ꯇꯨꯃꯤꯟ ꯇꯨꯃꯤꯟꯅ ꯆꯥꯔꯒ ꯂꯩꯕꯁꯤꯡꯗꯣ ꯑꯁ ꯌꯥꯝ ꯅꯨꯡꯁꯤꯌꯦ
ꯎꯝ ꯑꯗꯨꯅꯦ ꯍꯥꯏꯔꯁꯦ ꯃꯇꯝꯗꯣ ꯑꯁ ꯍꯧꯖꯤꯛ ꯅꯤꯡꯁꯤꯡꯂꯥꯒ ꯑꯃꯨꯛ ꯑꯣꯏꯅꯤꯡ ꯂꯛꯑꯦꯀꯣ?
ꯑꯗꯨꯅꯦ ꯑꯉꯥꯡ ꯑꯣꯏꯕ ꯄꯨꯟꯁꯤꯁꯦ ꯌꯥꯝ ꯅꯨꯉꯥꯏꯖꯠꯅꯤ꯫
ꯑꯗꯨꯒ ꯏꯃꯥꯟꯅꯕꯤ ꯑꯃ ꯃꯁꯛ ꯈꯔ ꯐꯖꯕ ꯑꯈꯣꯏꯗ ꯄꯨꯟꯕꯗꯣ?
ꯎꯝ
ꯀꯤ ꯃꯁꯛꯁꯨ ꯐꯖꯕꯅꯤꯅ ꯂꯥꯏꯔꯛꯇꯤ ꯍꯩꯇꯦꯕꯀꯣ ꯑꯗꯨ ꯑꯣꯏꯔꯁꯨ ꯏꯃꯥꯟꯅꯕꯤ ꯑꯣꯏꯔꯁꯨ ꯑꯗꯨꯝ ꯍꯥꯏꯔꯒꯦꯀꯣ?
ꯍꯣꯏ
ꯌꯥꯏ ꯅꯨꯉꯥꯏ ꯈꯣꯏ ꯑꯗꯨꯝ ꯈꯪꯅꯕ ꯄꯣꯠꯅꯤꯅꯀꯣ
ꯍꯣꯏ ꯍꯣꯏ ꯑꯗꯨꯝ ꯍꯥꯏꯌꯣꯕ ꯀꯥꯏꯗꯕ ꯀꯩꯕꯥ
ꯃꯃꯤꯠꯇ ꯌꯥꯝ ꯌꯥꯝꯃꯦꯕ ꯅꯨꯄꯥꯅ ꯍꯥꯏꯔꯛꯄ ꯈꯨꯗꯤꯡ ꯑꯗꯨꯝ ꯀꯣꯏꯌꯦꯕ
ꯑꯗꯨꯅꯦ ꯑꯗꯨꯒ ꯃꯥꯁꯦ ꯇꯜꯂꯦ ꯍꯥꯏꯕꯁꯨ ꯍꯩꯇꯕ ꯃꯥꯜꯂꯦ
ꯑꯈꯣꯏꯗꯤ ꯊꯥꯛꯁꯨ ꯊꯤꯖꯔꯦ ꯑꯗꯨꯒ ꯃꯉꯥꯎꯁꯨ ꯊꯤꯔꯦ ꯅꯨꯄꯥ ꯅꯨꯄꯥꯒ ꯆꯪꯕ ꯌꯥꯕ ꯄꯣꯠ ꯅꯠꯇꯦ ꯅꯠꯇ꯭ꯔꯥ?
ꯑꯗꯨꯅꯦ
ꯑꯗꯨꯒꯤꯅꯦ ꯑꯈꯣꯏꯅ ꯖꯤꯛ ꯐꯥꯎꯕ ꯁꯤꯠꯇꯅ ꯂꯩꯔꯤꯗꯣ
ꯑꯗꯨꯒꯣ ꯑꯗꯨꯒ ꯃꯥ ꯇꯤꯅꯦ ꯑꯗꯨꯝ ꯅꯨꯄꯥꯅ ꯀꯩꯅꯣ ꯋꯥꯔꯤ ꯁꯥꯕꯛ ꯀꯥꯟꯗ ꯀꯃꯥꯏ ꯍꯥꯏꯗꯣꯏꯅꯣ ꯌꯥꯝ ꯈꯜꯂꯦꯕ
ꯎꯝ ꯃꯁꯛꯁꯨ ꯐꯖꯕꯒꯤꯅꯤꯗ ꯃꯤ ꯐꯖꯕꯅꯗꯤ ꯇꯧꯔꯨ ꯇꯧꯔꯨꯕ ꯈꯨꯗꯤꯡꯒꯤ ꯏꯄꯛꯇ ꯄꯛꯆꯩ ꯍꯥꯏꯕꯗꯨꯅꯤ꯫
ꯍꯣꯏ ꯑꯗꯨꯒꯤ ꯑꯣꯏꯔꯝꯅꯤ ꯑꯗꯨ ꯃꯥꯗꯤ ꯀꯗꯥ ꯃꯥꯗꯤ ꯍꯟꯗꯛ ꯀꯗꯥꯏ ꯂꯩꯒꯦ ꯃꯌꯨꯝ ꯄꯥꯟꯗ꯭ꯔꯤꯕꯣ
ꯄꯥꯟꯈ꯭ꯔꯦ ꯑꯗꯨꯒ ꯑꯩꯈꯣꯏꯅ ꯇꯤꯆ꯭ꯔꯁ ꯗꯦ ꯅꯨꯃꯤꯠꯇ ꯖꯒꯣꯏ ꯁꯥꯕꯗꯣ ꯑꯩꯈꯣꯏꯒꯤ ꯀꯁꯇꯝꯒꯤ ꯐꯤꯔꯣꯜ ꯂꯤꯠꯂꯒ ꯀꯣ
ꯑꯗꯨꯒ ꯑꯩꯅ ꯍꯩꯇꯕꯗꯣ ꯅꯣꯏꯒꯤ ꯏꯟꯇ꯭ꯔꯦꯁꯇ ꯑꯩꯁꯦ ꯖꯒꯣꯏ ꯁꯥꯕꯅꯦꯉꯣ
ꯑꯁ ꯅꯊꯟꯗ ꯅꯠꯇꯦ ꯑꯩꯁꯨ ꯑꯗꯨꯝ ꯏꯉꯥꯎ ꯉꯥꯎꯅ ꯂꯩꯕꯅꯤꯅ ꯐꯅꯦꯛꯀꯥ ꯁꯦꯠꯄꯗ ꯑꯁ ꯇꯥꯁꯟꯒꯦꯐꯥꯎ ꯇꯧꯋꯦ ꯑꯩꯅ ꯑꯈꯣꯏꯒꯤ ꯁ꯭ꯀꯨꯜꯒꯤ ꯅꯦꯛ ꯇꯥꯏꯗꯣ
ꯎꯝ
ꯀꯤꯕꯗꯒꯤ ꯈꯔ ꯁꯦꯠꯄ ꯍꯩꯕꯅꯤꯅꯦ ꯐꯅꯦꯛꯇꯨ ꯀꯤꯁꯟꯕꯒꯤ꯫
ꯑꯗꯨ ꯅꯪꯗꯤ ꯑ ꯖꯒꯣꯏ ꯁꯥꯕꯗꯤ ꯌꯥꯝ ꯍꯩꯌꯦꯍꯦ
ꯑꯁ ꯍꯩꯕꯨꯗꯤ ꯍꯩꯌꯦ ꯑꯗꯣ ꯏꯀꯥꯏꯕ ꯑꯃ ꯌꯥꯎꯕꯅꯦ ꯏꯍꯩ ꯍꯩꯇꯦꯗ
ꯌꯥꯔꯦ ꯏꯀꯥꯏꯔꯨꯅꯨ ꯅꯪ ꯅꯪ ꯏꯀꯥꯏꯕ ꯈꯪꯕ꯭ꯔꯥꯅꯦ
ꯑꯁ ꯈꯪꯉꯦ ꯀꯩꯅꯣ ꯑꯩꯁꯨ ꯃꯤꯅꯤ ꯀꯩꯅꯣ꯫ ꯃꯤꯅꯕꯨ ꯏꯀꯥꯏꯕ ꯈꯪꯗ꯭ꯔꯗꯤ ꯀꯔꯤꯔꯥ-
ꯑꯥ ꯅꯪꯗꯤ ꯑꯗꯨꯝ ꯗꯣꯡ ꯗꯣꯡ ꯍꯥꯏꯕꯒꯤ ꯏꯀꯥꯏꯗꯕ ꯖꯥꯠꯂꯥꯅ ꯈꯟꯕꯅꯦ ꯎꯝ꯫
ꯑꯩꯗꯤ ꯍꯧꯖꯤꯛ ꯐꯕ ꯎꯝ ꯃꯤꯖꯤꯛ ꯃ꯭ꯌꯨꯖꯤꯛꯀꯨꯝꯕ ꯈꯔ ꯂꯥꯡꯕ ꯏꯁꯩ ꯂꯩꯗꯅꯥ
ꯍꯣꯏ
ꯑꯗꯨꯒꯨꯝꯕ ꯇꯥꯔꯗꯤ ꯑꯩꯗꯤ ꯍꯦꯛꯇ ꯅꯤꯛꯅꯤꯡꯂꯛꯄꯅꯤꯅꯦ
ꯑꯗꯨꯝ ꯅꯤꯛꯑꯣ ꯌꯥꯗ꯭ꯔꯣ ꯀꯥꯗ ꯑꯣꯏꯔꯁꯨ ꯅꯤꯛ__ ꯀꯨꯏ ꯅꯦꯈꯥꯏꯌꯣꯅꯦ
ꯑꯧ ꯀꯥꯗꯗꯤ ꯏꯊꯟꯗ ꯑꯗꯨꯝ ꯃꯤꯡꯁꯦꯜ ꯃꯃꯥꯡꯗ ꯑꯗꯨꯝ ꯑꯦꯛꯇꯤꯡ ꯇꯧꯔꯒ ꯅꯤꯛ ꯇꯤꯅꯤꯛꯑꯦ ꯑꯗꯨ ꯑꯣꯏꯔꯁꯨ ꯃꯤꯃꯥꯡ ꯊꯣꯛꯅ ꯅꯤꯛꯄꯗꯤ ꯉꯝꯖꯗꯦꯗ
ꯕꯥꯠꯔꯨꯝ ꯗꯥꯟꯁꯔ ꯈꯛꯇꯗꯤ ꯑꯣꯏꯕ ꯑꯣꯏꯒꯅꯨꯍꯦ ꯏꯃꯥꯟꯅꯕꯤ ꯃꯄꯥꯟ ꯊꯣꯛ ꯑꯣ
ꯑꯩꯗꯤ ꯐꯤꯂꯤꯝꯒꯁꯦ ꯀꯨꯝꯅꯤꯡꯕꯅꯦ ꯑꯦꯜꯕꯝꯒꯨꯝꯕꯁꯦ
ꯑꯁ ꯀꯨꯝꯃꯣ ꯌꯥꯗ꯭ꯔꯣ ꯑꯩꯅ ꯍꯥꯏꯅꯕꯤꯌꯨꯔꯣ
ꯍꯥꯏꯅꯕꯤꯌꯣ ꯅꯪ ꯈꯪꯕ ꯃꯤ ꯂꯩꯔꯗꯤ
ꯂꯩꯌꯦ ꯂꯩꯌꯦ ꯃꯁꯛ ꯌꯥꯝ ꯐꯖꯕꯅꯦ ꯃꯥꯗꯣ꯫ ꯃꯥꯁꯦ ꯑꯥ ꯏꯁꯩꯁꯨ ꯏꯁꯩꯁꯨ ꯍꯧꯖꯤꯛꯔꯣ ꯑꯣ ꯑꯣ ꯀꯨꯝꯅꯤꯡꯕꯔ ꯑꯥ ꯀꯨꯝꯅꯤꯡꯕꯅꯦ ꯍꯥꯏꯕ ꯑꯣ ꯑꯩꯗꯤ ꯇꯨꯝꯅꯤꯡꯉꯦ ꯍꯥꯏꯅ ꯇꯥꯕ ꯑꯗꯨꯒꯤ ꯑꯉꯛꯄ ꯉꯛꯈ꯭ꯔꯕꯅꯦ
ꯀꯨꯝꯅꯤꯡꯉꯦ ꯀꯨꯝ ꯀꯨꯝꯕꯗꯤ ꯌꯥꯔꯣꯏꯗ ꯑꯩꯈꯣꯏꯗꯤ ꯁꯛ ꯊꯤꯕꯅꯤꯅ꯫
ꯌꯥꯔꯦ ꯌꯥꯝ ꯅꯪ ꯁꯥꯛ ꯌꯥꯝ ꯐꯖꯩꯌꯦ ꯅꯪꯅꯠ__ ꯊꯤꯑꯦ ꯊꯤꯗꯦ ꯍꯥꯏꯖꯕ ꯋꯥꯅꯦ ꯌꯥꯝ ꯐꯖꯩꯌꯦ ꯐꯤꯒꯔꯅ ꯐꯤꯒꯔ ꯇꯥꯕꯅꯦ ꯑꯁ ꯑꯁ ꯑꯩꯗꯤ ꯅꯪ ꯑꯣꯏꯔꯗꯤ ꯅꯍꯥꯟꯅ ꯀꯨꯝꯈ꯭ꯔꯅꯤꯉꯣ ꯅꯪꯅ ꯀꯨꯝꯅꯤꯡꯉꯗꯤ ꯍꯥꯏꯕꯤꯒꯦꯀꯣ
ꯇꯨꯝ ꯑꯩꯛ__ ꯀꯨꯝꯅꯤꯡꯉꯦ ꯍꯥꯏꯕꯣꯗꯅꯦ ꯄꯩꯁꯥ ꯂꯩꯇꯦ ꯀꯨꯝꯅꯤꯉꯥꯏ
ꯑꯁ ꯄꯩꯁꯥꯒ ꯑꯇꯥ ꯗꯔꯀꯥꯔ ꯂꯩꯇꯦ
ꯑꯦꯁ ꯑꯦꯜꯕꯝꯒꯨꯝꯕꯗꯤ ꯄꯩꯁꯥꯅ ꯇꯔꯅ ꯑꯗꯨ ꯄꯤꯌꯣ ꯑꯗꯨ ꯀꯌꯥꯅꯣ ꯄꯤꯔꯛꯑꯣ ꯀꯨꯝꯍꯟꯒꯦ ꯍꯦꯔꯤꯟ ꯑꯣꯏꯍꯟꯒꯦ
ꯑꯁ ꯑꯗꯨꯃꯥꯏꯅ ꯇꯧꯔꯣꯏꯕ ꯃꯣꯏꯅ ꯑꯗꯨꯃꯥꯏꯅ ꯍꯥꯏꯔꯗꯤ ꯑꯁ ꯍꯣꯏ ꯌꯥꯒꯅꯤꯕ ꯃꯣꯏ ꯍꯟꯗꯛꯇꯤ ꯃꯤ ꯄꯩꯁꯥꯔꯤ ꯑꯥ ꯅꯤꯅꯗꯕꯅꯦ ꯃꯣꯏꯗꯣ ꯀꯨꯝꯅꯤꯡꯉꯗꯤ ꯃꯤ ꯃꯤ ꯍꯟꯗꯛꯇꯤ ꯑꯗꯨꯝ ꯀꯥꯎꯅꯕꯅꯦ ꯃꯣꯏꯅꯁꯨ
ꯑꯣ ꯑꯗꯨꯃꯥꯏꯅ ꯇꯧꯕ꯭ꯔꯥ ꯑꯗꯨꯗꯤ ꯑꯩꯁꯦ ꯁꯔꯖ꯭ꯔꯤ ꯇꯧꯊꯣꯛꯄ ꯇꯥꯔꯦ
ꯁꯔꯖ꯭ꯔꯤ ꯇꯧꯗ꯭ꯔꯁꯨ ꯌꯥꯔꯦ ꯏꯕꯦꯝꯃ ꯌꯥꯔꯦ ꯌꯥꯔꯦ ꯅꯪꯒꯤ ꯃꯤꯠ ꯆꯨ ꯂꯥꯎꯋꯦ ꯅꯪꯒꯤ ꯄꯥꯁꯨ ꯅꯪꯅ ꯄꯥ ꯍꯥꯞꯄꯗꯤ ꯌꯥꯔꯦ ꯍꯥꯏꯕ ꯅꯪꯒꯤ ꯃꯤꯠ ꯂꯥꯎꯕꯅꯦꯕ ꯌꯥꯔꯦ ꯍꯥꯏꯕ ꯑꯗꯨꯗ ꯁꯔꯖꯥꯔꯤ ꯀꯩ ꯀꯩ ꯁꯔꯖ꯭ꯔꯤ ꯇꯧꯔꯗꯤ ꯄꯩꯁꯥ ꯆꯪ ꯉꯣꯏꯗ꯭ꯔꯣ? ꯑꯗꯨꯒꯤ ꯌꯥꯔꯦ ꯍꯥꯏꯕ ꯇꯧꯗ꯭ꯔꯁꯨ
ꯑꯦꯜꯕꯝ ꯀꯨꯝꯃꯒ ꯅꯪꯅ ꯌꯦꯡꯔꯒ ꯑꯃꯨꯛ ꯁꯤꯗꯥꯒꯗꯕꯗꯣ ꯑꯩ ꯃꯤꯠꯇ ꯎꯔꯦ
ꯌꯥꯔꯦ ꯑꯩ ꯀꯗꯥ ꯀꯔꯝ ꯀꯥꯟꯗ ꯁꯤꯗꯥꯒꯦ ꯑꯩ ꯁꯤꯗꯕ ꯍꯩ ꯍꯩꯇꯦꯀꯣ ꯑꯝꯇ
ꯊꯤꯔꯒ ꯑꯦꯜꯕꯝꯒ ꯀꯨꯝꯃꯦ ꯅꯣꯛꯅꯒꯗꯕꯗꯣ ꯑꯗꯨꯒꯤ ꯁꯨꯔꯨꯛ ꯑꯩ ꯐꯥꯖ ꯊꯣꯛꯅꯕ ꯁꯔꯖ꯭ꯔꯤ ꯇꯧꯊꯣꯛꯑꯒꯦꯕ
ꯃꯤ ꯀꯅꯥꯝꯇ ꯍꯥꯏꯔꯣꯏ ꯅꯪꯁꯦ ꯐꯖꯈ꯭ꯔꯕꯅꯦ ꯑꯁꯤꯗꯒꯤ ꯍꯦꯟꯅꯁꯨ ꯐꯖꯅꯤꯡꯉꯥꯏꯁꯨ ꯁꯨ ꯂꯩꯇ꯭ꯔꯕꯅꯦ
ꯑꯗꯨꯒꯤ ꯌꯥꯔꯦ ꯂꯩꯁꯥꯕꯤ ꯌꯥꯔꯦ
ꯈ꯭ꯔꯒꯥ ꯁꯤꯠꯂꯣꯏꯗ꯭ꯔꯣ ꯍꯧꯖꯤꯛꯐꯥꯎ ꯁꯤꯠꯇꯕꯤ ꯑꯣꯜꯂꯤꯁꯤ ꯎꯗ꯭ꯔꯣ
ꯌꯥꯔꯦ ꯑꯗꯨꯗꯤꯠ ꯑꯩꯅ ꯍꯥꯏꯒꯦ ꯅꯪꯁꯦ ꯐꯖꯥꯃꯟꯕꯒꯤ ꯃꯤꯁꯤꯡꯅ ꯑꯥ ꯅꯨꯄꯥꯁꯤꯡꯅ ꯑꯁ ꯑꯁꯤ ꯅꯨꯄꯤꯗꯤ ꯑꯥ ꯃꯤꯅ ꯂꯧꯔꯝꯈ꯭ꯔꯅꯤ ꯍꯥꯏꯔꯛ